ꯑ ꯇꯥꯕ꯭ꯔꯣ
ꯇꯌꯦ ꯇꯌꯦ ꯇꯔꯦ ꯀꯣ ꯇꯥꯎꯔ ꯂꯩꯁꯦ ꯕꯣꯔꯟ ꯇꯧꯔꯦ ꯀꯃꯥꯏꯅ ꯍꯥꯏꯒꯅꯣ ꯑꯩꯗꯤ ꯍꯩꯇꯕꯅꯤ
ꯁꯥꯒ
ꯍꯥꯏꯗꯔꯁꯨ ꯃꯣꯏꯗꯤ ꯈꯔ ꯍꯩꯌꯦꯅ ꯑꯩꯉꯣꯟꯗꯅ ꯍꯣꯏ ꯅꯪꯅꯦ ꯉꯥꯡꯃꯟꯕꯒꯤ ꯍꯥꯏꯗꯤ ꯉꯁꯤ ꯈꯥꯛꯇꯅꯤꯅ
ꯑꯩꯁꯨꯅꯦ ꯅꯍꯥꯟ ꯈ꯭ꯋꯥꯟꯒꯛꯏꯕꯅꯤ
ꯇꯧꯕꯗꯣ ꯀꯌꯥ ꯁꯨꯕꯔꯥ ꯑꯃ ꯈꯛꯇꯔꯥ
ꯑꯃ ꯈꯛꯇꯅꯦ ꯑꯃ ꯈꯛꯇꯅꯦ
ꯑꯣ ꯎꯝ ꯑꯆꯥꯄꯣꯠ ꯑꯍꯥꯎꯕꯒ ꯆꯥꯅꯤꯡꯉꯦ ꯅꯨꯡꯉꯥꯏꯗꯣꯏꯅꯦ ꯑꯈꯣꯏ ꯑꯈꯣꯏ ꯔꯨꯝꯗꯤ
ꯆꯥꯔꯒ ꯂꯣꯏꯔꯦꯅ
ꯄꯩꯁꯥ ꯂꯩꯇꯦ ꯑꯩꯒꯤ ꯄꯩꯁꯥꯁꯨ ꯑꯆꯥꯄꯣꯠꯒꯤ ꯌꯥꯝ ꯇꯤꯡꯉꯅꯤ ꯑꯆꯥꯄꯣꯠ ꯌꯥꯝ ꯆꯥꯕꯅꯤ
ꯅꯣꯏꯗꯤ ꯁꯥꯗꯕ꯭ꯔꯥ
ꯈꯔ ꯅꯨꯡꯉꯥꯏꯌꯦ ꯁꯥꯕꯥ ꯉꯁꯤ
ꯉꯁꯤ ꯍ꯭ꯌꯨꯃꯤꯠ ꯑꯣꯏ
ꯐꯦꯟꯁꯨ ꯊꯝꯕꯅꯤꯅ
ꯉꯔꯥꯡ ꯑꯩ ꯑ
ꯉꯔꯥꯡ ꯀꯥꯏꯅ ꯀꯔꯤ ꯍꯥꯏꯕ꯭ꯔꯥ
ꯁꯣꯛꯄꯗꯣ ꯎꯝ ꯎꯝ ꯎꯝ ꯑꯁ ꯅꯨꯄꯤꯅꯅꯤ ꯍꯥꯏꯕ꯭ꯔꯥ ꯅꯪꯗꯤ ꯌꯥꯝ ꯆꯥꯏꯒꯗꯕꯅꯦ
ꯆꯥꯏꯌꯦ ꯑꯍꯥꯟꯅꯦ ꯀꯔꯤꯒꯤꯔ ꯅꯪ ꯃꯤ ꯎꯨꯗꯕ꯭ꯔ ꯐꯖ ꯌꯦꯗꯕ꯭ꯔꯥ ꯀꯥꯏ
ꯋꯥꯉ ꯉꯪ꯭ꯔꯥꯉ
ꯊꯥꯎꯔꯒ ꯍꯣꯏ ꯔꯤ ꯊꯥꯎꯕ ꯍꯩꯇ꯭ꯗꯤ ꯊꯥꯎꯒꯅꯨ ꯍꯥꯏꯔꯒ ꯂꯥꯎꯎꯒ ꯍꯂꯥꯕꯅꯦ
ꯍꯥꯥ ꯛꯔꯤ ꯍꯥꯏ
ꯃꯥ ꯑ ꯁꯣꯏꯔꯦ ꯍꯥꯏ ꯐꯥꯎ ꯃꯥꯗꯣ ꯍꯩ ꯔꯥꯛꯗꯦ ꯑꯗꯨꯠ ꯋꯥꯁꯨ ꯉꯥꯡꯗꯦ ꯃꯥꯗꯣ ꯁꯣꯏꯑꯦ ꯈꯪꯕꯒꯤꯗꯣ ꯑꯗꯨ ꯑꯣꯏꯔꯁꯨ ꯃꯣꯏꯅ ꯃꯥ ꯊꯅꯥ ꯁꯣꯏꯔ ꯍꯥꯏꯕ ꯈꯪꯅꯗꯤꯗ ꯁꯔ ꯁꯔ ꯍꯥꯏ ꯑꯗꯨ ꯍꯥꯏꯔꯗꯤ
ꯍꯣꯏ ꯋꯥꯔꯤ ꯃꯥꯥꯏꯗꯤ ꯃ ꯅꯨꯄꯤꯁꯤꯡꯁꯦ ꯁꯨꯃꯥꯏꯅ ꯇꯧꯅꯦ ꯅꯍꯥꯛ ꯂꯥꯁ ꯂꯥꯁ ꯏꯌꯥꯔꯗ ꯀꯣ ꯑꯩꯁꯨ ꯅꯨꯄꯤ ꯏꯃꯥꯅ ꯀꯥꯔꯒꯤ ꯃꯤ ꯗ꯭ꯔꯥꯏꯔ ꯂꯥꯛꯕꯗꯣ ꯑꯩꯒꯤ ꯈꯨꯠꯇ ꯍꯦ ꯇꯥꯎꯋꯥ ꯑꯩ ꯑꯩ ꯨ ꯌꯥꯝ ꯁꯥꯎꯕꯀꯣ ꯑꯣꯚꯔ ꯕ꯭ꯔꯤꯖꯀꯤ ꯃꯅꯥꯛꯇꯅꯦ ꯑꯗꯨ ꯊꯣꯛꯄꯗꯣ
ꯑꯩꯗ ꯏ ꯀꯥꯕꯒꯤ ꯎ ꯑꯩꯅ ꯑꯩ ꯑꯩꯅ ꯍꯥꯏꯅꯤꯡꯉ
ꯂ ꯎꯝ
ꯉꯔꯥꯡꯗꯣ ꯑꯩ ꯃꯥꯡꯁꯨ ꯐꯠꯇꯦꯕ ꯗꯥꯎ ꯂꯩꯔꯦ
ꯎꯝ ꯃꯪ ꯐꯥꯗ꯭ꯔꯗꯤ ꯑꯩꯈꯣꯏ ꯄ꯭ꯔꯠꯅꯥ ꯐꯖꯅ ꯇꯧꯒꯗꯕꯅꯦ
ꯎꯝ ꯑꯩ ꯃꯥꯡꯗꯒꯣ ꯑꯉꯥꯡ ꯁꯥꯛ ꯌꯥꯝ ꯐꯖꯕ ꯑꯃ ꯅꯪ ꯀꯣꯛꯎꯗꯦ ꯑꯩꯅ ꯂꯥꯛꯕ ꯑꯗꯣꯃ ꯃꯥꯒꯤ ꯃꯃꯥꯒꯤ ꯃꯤꯜꯒꯨꯝꯕꯗꯣ ꯃꯥ ꯕ ꯑꯗꯨ ꯑꯣꯏꯔꯁꯨ ꯃꯥ ꯑꯗꯨꯝ ꯅꯣꯛꯈ꯭ꯔꯒ ꯑ ꯌꯥꯝ ꯅꯨꯡꯁꯤꯕ ꯑꯩ ꯍꯣꯜ ꯃꯥꯒ ꯂꯩꯃꯤꯟꯅꯉꯝ
ꯃꯥꯅ ꯌꯦꯟ ꯂꯥꯛꯄ ꯅꯨꯄꯤ ꯑꯣꯏꯔꯗꯤ ꯅꯨꯄꯥꯅ ꯅꯨꯄꯤ ꯑꯗꯨ ꯅꯨꯄꯤꯗꯣ ꯇꯣꯛꯅꯅꯤꯡꯉꯥꯏ ꯍꯥꯏꯔꯁꯨ ꯇꯅꯃꯁꯨ ꯅꯨꯄꯤ ꯅꯠꯇ꯭ꯔꯣ
ꯑꯣ ꯍꯥꯏꯔꯛꯄ ꯑꯩ ꯃꯥꯡꯗ ꯄꯤꯊꯣꯛꯑꯕꯅꯦꯕ ꯑꯗꯣ ꯑꯩ ꯄꯤꯊꯣꯛ
ꯇꯧꯅꯦ ꯇꯧꯋꯦꯅꯤ
ꯑ ꯅꯪ ꯄ꯭ꯔꯦ ꯇꯥꯎꯕꯒꯤ ꯀꯥꯟꯕꯒꯤꯅꯦ ꯏꯁꯣꯔꯅ
ꯀꯅꯦ ꯑꯩ ꯃꯥꯡ ꯐꯥꯠꯇꯕꯁꯦ ꯋꯤꯛ ꯑꯃ ꯁꯨꯔꯦꯕ
ꯎꯝ
ꯄꯤꯠ ꯄꯤꯠ ꯃꯥ ꯃꯥꯡꯉꯨꯅꯦꯕ ꯑꯩꯗ
ꯑꯣꯗꯤ ꯁꯣꯔꯅ ꯈꯟꯗ꯭ꯔꯗꯤ
ꯑꯩ ꯉꯔꯥꯡꯗ ꯌꯨꯝ ꯍꯜꯂꯛꯄ ꯐꯥꯎꯗ ꯑꯩꯗꯣ
ꯍ
ꯑꯗꯨꯗ
ꯍꯣꯏ ꯍꯣꯏꯄꯥꯡ ꯑꯦ
ꯉꯥꯏꯔꯣꯏꯅ ꯑꯩꯅ ꯑꯄꯥꯝꯕ ꯄꯣꯠꯁꯨ ꯐꯪꯗꯦ
ꯑꯥ ꯆꯦꯛꯁꯤꯟꯅ ꯆꯠꯀꯗꯕꯅꯦ ꯂꯝꯕꯤꯗꯁꯨ
ꯃꯥꯗꯣ ꯈꯪꯈ꯭ꯔꯗꯤ ꯃꯥꯗꯨ ꯁꯥꯏꯠ
ꯍꯣꯏ ꯎꯝ ꯀꯗꯥꯏꯗꯔ ꯑꯗꯨ ꯊꯣꯛꯄꯗꯣ ꯕꯖꯥꯔ ꯗꯔꯥ ꯍꯥꯥ
ꯌꯥ ꯃꯅꯥꯕꯗ
ꯌꯦ ꯍꯣꯏ ꯍꯣꯏ ꯎ ꯅꯨꯄꯤ ꯍꯦꯟ ꯀꯔꯤ ꯊꯧꯕ ꯍꯥꯏꯇꯕꯅꯦ ꯅꯪꯒꯤ ꯃꯁꯥꯎꯗ ꯍꯤꯠ ꯇꯥꯎꯕꯒꯤ ꯈꯔ ꯐꯥꯏ
ꯑ ꯑꯗꯨ ꯍ
ꯑꯣꯏꯔꯦ ꯎꯝ
ꯎꯝ
ꯀ꯭ꯋꯥꯁꯦ ꯑꯍꯨꯝ ꯁꯨꯔꯦꯀꯣ ꯑ ꯍ ꯆꯤꯅ
ꯑꯩꯒꯤꯁꯦꯒꯤ ꯒꯤꯑꯇ ꯍꯣꯔꯦꯟ
ꯅꯪ ꯁꯃꯦ ꯇꯕ꯭ꯔꯥ ꯇꯥꯇꯣ
ꯇꯥꯏꯑꯦ ꯑꯗꯨꯗ ꯍꯥꯏꯒꯅꯨ ꯍꯥꯏꯕ ꯅꯠꯇ꯭ꯔꯣ ꯁꯤꯗ
ꯍꯣꯏꯅꯦ
ꯁꯤ
ꯇꯣꯛ ꯑꯥ ꯁꯦ ꯎꯝ ꯑꯩꯁꯦ ꯁꯝ ꯀꯛꯅꯤꯡꯕ ꯂꯣꯏꯔꯦ ꯍꯧꯖꯤꯛꯀꯥꯟ
ꯑꯩꯁꯨ ꯈꯥꯉꯒ ꯂꯩꯅꯤ
ꯀ ꯗꯦ ꯐꯖꯔꯔꯣꯏ ꯈꯪꯕꯒꯤ
ꯈꯪꯔꯒ ꯂꯩꯌꯦ ꯑꯩꯒꯤꯁꯨ
ꯃꯔꯛ ꯃꯔꯥꯛꯗ ꯁꯨꯃꯥꯏꯅ ꯂꯥꯛꯑꯦꯀꯣ ꯑꯩꯈꯣꯏꯒꯤ ꯋꯥꯈꯟꯗ
ꯑ ꯌꯥꯝ ꯁꯥꯡꯕꯗꯤ ꯑꯣꯏꯗꯦ ꯑꯗꯣ ꯑꯩꯒꯤ ꯏꯁꯝꯗꯣ ꯌꯥꯝꯕꯒꯤꯀꯣ
ꯎꯝ ꯍꯣꯏ ꯅꯪꯒꯤ ꯎꯝ ꯑꯗꯨꯝ ꯑꯣꯏꯔꯦ ꯎ
ꯑꯗꯣ ꯑꯁ ꯈꯥꯡꯅꯒ ꯂꯩꯌꯦ
ꯅꯍꯪꯒꯤ ꯁꯥꯝꯅꯤ ꯌꯥꯝ ꯁꯥꯡꯗꯦꯅ
ꯁꯥꯡꯗꯨꯁꯨ ꯌꯥꯝꯕꯒꯤ ꯑꯗꯨ ꯋꯥꯏ
ꯎꯝ ꯑꯗꯨꯦ ꯄ ꯥꯏꯣ ꯎꯝ
ꯝ ꯐꯤꯂꯝꯝ ꯝꯕ
ꯑꯗꯨ ꯌꯦꯡꯗꯦ ꯑ ꯎꯝ ꯉꯔꯥꯡꯗꯣ ꯍꯗꯤꯒ ꯃꯨꯚꯤ ꯑꯃ ꯌꯦꯡꯉꯦ ꯐꯥꯅꯥ ꯍꯥꯏꯕꯗꯣ ꯑꯃꯤꯔ ꯈꯥꯟꯒ ꯀꯖꯣ ꯍꯦꯔꯣ ꯍꯦꯔꯣ ꯑꯦꯟ ꯍꯦꯔꯤꯟ ꯍꯅꯥ ꯌꯦꯒꯣ ꯑꯣꯪ ꯆ ꯄꯥ ꯑꯔꯤꯕꯒꯤ ꯃꯨꯚꯅꯦ ꯌꯥꯝ ꯑꯔꯤꯈ꯭ꯔꯦ ꯇꯨ ꯊꯥꯎꯖꯟ ꯁꯚꯦꯟꯗ ꯑꯣꯏꯕ꯭ꯔꯥ ꯑꯩꯈꯣꯏ ꯎ ꯆꯍꯤ ꯃꯉꯥ ꯒꯨꯝꯕꯗ ꯑꯣꯏꯕ ꯃꯥꯜꯂꯦ
ꯄꯥꯀꯤꯦꯗꯤꯦꯗꯤꯦ
ꯊꯅꯒ ꯎꯝ ꯐꯅ ꯑꯦꯐ ꯕꯥꯦꯜ ꯑꯦ ꯑꯦꯟ ꯑꯦ ꯍꯥꯏꯕꯗꯣ ꯌꯦꯡꯉꯣ ꯑꯩꯈꯣꯏ ꯑꯉꯥꯡ ꯑꯉꯥꯡ ꯑꯣꯏꯕ ꯀꯥꯟꯗ ꯌꯦꯡꯕꯒꯤ ꯦ ꯎꯝ ꯋꯥꯔꯤꯗ ꯃꯨꯚꯤꯒꯤ ꯋꯥꯔꯤꯗꯣ ꯀꯥꯎꯈ꯭ꯔꯤꯕ ꯑꯗꯣ ꯑꯃꯨ ꯌꯦꯡ ꯑꯃꯗ ꯌꯥꯝ ꯅꯨꯡꯉꯥꯏꯌꯦ
ꯍꯧꯖꯤꯦ ꯀꯥꯟꯁꯦ ꯐꯤ ꯌꯦꯡꯉꯨꯗꯤꯀꯣ ꯑꯩꯗꯣ ꯃꯉꯥꯒꯨꯝ ꯃꯉꯥ ꯃꯉꯥ ꯇꯔꯥ ꯌꯦꯡꯒꯅꯦ ꯑꯗꯣ ꯌꯦꯡꯉꯒ ꯑꯗꯨꯝ ꯇꯥꯜꯂꯒ ꯇꯣꯛꯑꯣ
ꯑꯗꯨꯒꯤ ꯃꯨꯚꯤꯗꯣ ꯎꯝ ꯄꯨꯡ ꯑꯍꯨꯝꯅꯤ ꯋꯣꯔꯒꯤ ꯃꯨꯚꯤꯗꯤ ꯁꯨꯃꯥꯏꯅ ꯇꯥꯎꯗꯦ ꯎꯏ ꯂꯩꯔꯦ ꯍꯣꯂꯤꯋꯗꯒꯤꯗꯤ ꯑꯃ
ꯍꯤꯟꯗꯤꯒꯤ ꯈꯪꯅꯤꯡꯉꯗꯤ ꯍꯤꯟꯗꯤꯒꯤ ꯃꯨꯚꯤ ꯌꯦꯡꯕ ꯇꯥꯅ
ꯑꯗꯨꯒꯤ ꯑꯗꯨꯒꯤ ꯄꯔꯄꯥꯁꯇ ꯌꯦꯡꯕꯅꯤꯗ ꯀꯔꯤꯕ
ꯏꯆꯦ ꯑ ꯁꯦꯅꯥꯄꯇꯤꯒꯤ ꯏꯆꯦꯗꯣ ꯆꯨꯝꯅꯤ ꯗꯣ
ꯑꯣ ꯑꯣ
ꯒꯨꯝꯕ
ꯄꯐꯣꯜ ꯂ ꯀꯣꯏ ꯄꯐꯣꯜ ꯄꯣꯏꯟ ꯃꯥꯁꯨ ꯃꯥꯁꯨ ꯁꯦꯔꯤꯌꯦꯜ ꯌꯥꯝ ꯌꯦꯡꯕꯒꯤꯀꯣ ꯍꯤꯟꯗꯤ ꯈꯔ ꯈꯔ ꯈꯪꯕꯅꯦ ꯑꯩꯈꯣꯏꯗꯤ ꯃꯦꯡꯂꯣꯡꯗ ꯁ꯭ꯀꯨꯜ ꯀꯥꯔꯤꯀꯥꯟꯗ ꯑꯩꯈꯣꯏꯗꯤ ꯍꯣꯂꯤꯋꯨꯠ ꯃꯨꯚꯤ ꯌꯦꯡꯅꯤꯡꯕ ꯃꯥꯅ ꯁꯤꯔꯤꯌꯦꯜ ꯌꯦꯡꯅꯤꯡꯕꯒꯤ ꯒꯤ ꯑꯩꯈꯣꯏ ꯋꯥꯔꯤꯗꯣ
ꯈꯠꯅꯥꯕ
ꯐꯥꯏꯇꯤꯡ
ꯈꯠꯅꯕ ꯈꯠꯅꯕ
ꯍꯣꯏ ꯈꯠꯅꯕꯅꯦ
ꯑꯈꯣꯏꯒꯤ ꯑꯩꯈꯣꯏꯅ ꯄꯥꯝꯕ ꯑꯈꯣꯏꯅ ꯄꯥꯝꯕꯗꯣ ꯗꯤꯐ꯭ꯔꯦꯟ ꯑꯣꯏꯌꯦ
ꯍꯣꯏ ꯍꯣꯏ
ꯅꯨꯡꯋꯥꯡꯆꯨꯏꯅ ꯃꯥꯅ ꯀꯔꯇꯣꯟ ꯌꯦꯡꯅꯤꯡꯕꯒꯤ
ꯑ ꯅꯪꯅ
ꯑꯩꯅ ꯍꯣꯂꯤꯋꯨꯠ ꯃꯨꯚꯤ ꯌꯦꯡꯅꯤꯡꯕꯀꯣ ꯑ
ꯍ
ꯏꯆ ꯍꯥꯏꯩꯁꯦ ꯌꯥꯝ ꯅꯨꯡꯁꯤꯌꯦ ꯇꯃꯦꯡꯂꯣꯡꯗ ꯁ꯭ꯀꯨꯜ ꯀꯥꯕ ꯃꯇꯝꯗꯣ ꯑ
ꯂꯝꯕꯤꯁꯨ ꯌꯥꯝ ꯐꯖꯕ ꯃꯥꯜꯂꯦ ꯍꯧꯖꯤꯛꯀꯥꯟꯗꯤ ꯅꯣꯡ ꯆꯨꯔꯤꯁꯨ
ꯑ ꯑꯣꯏꯔꯁꯨ ꯎ ꯑꯩꯈꯣꯏ ꯂꯩꯀꯥꯏ ꯃꯣꯗꯦꯜ ꯚꯤꯂꯦꯖꯇꯣ ꯆꯦꯟꯖ ꯑꯣꯏꯔꯦ ꯂꯝꯕꯤꯁꯨ ꯆꯞ ꯃꯥꯟꯅꯅꯩ
ꯑꯩꯈꯣꯏ ꯃꯇꯗꯗꯤ ꯁꯥꯒꯤ ꯊꯤ ꯉꯥꯛꯇ
ꯍꯣꯏ